ꯍꯦꯜꯂꯣ ꯍꯣꯜꯂꯣ ꯍꯣꯏ ꯃꯔꯨꯞ ꯇꯥꯔꯦ ꯚꯥꯏ ꯇꯥꯕ꯭ꯔꯣ
ꯇꯥꯔꯦ ꯚꯥꯏ
ꯑꯁ ꯐꯝꯃꯤꯗ ꯑꯗꯨꯝ ꯐꯃꯨꯡꯗ ꯁꯥꯏꯑꯦ ꯀꯩꯁꯨ ꯇꯧꯅꯤꯡꯗꯦ
ꯉꯁꯤꯔꯣ ꯑꯁ
ꯎꯝ
ꯌꯦꯔꯨꯝ ꯌꯦꯟ ꯊꯣꯡꯕ ꯑꯃ
ꯑꯥ ꯑꯗꯨꯒ ꯀꯩ ꯀꯩꯅꫭ ꯆꯥꯅ ꯆꯥꯅ ꯆꯥꯏ ꯑꯗꯨꯒ ꯑꯁ ꯗꯥꯜ ꯆꯥꯏ ꯍꯋꯥꯏ ꯍꯋꯥꯏ ꯎꯝ
ꯃꯊꯦꯜꯗꯤ ꯌꯥꯝꯃꯤꯅꯦ
ꯍꯣꯏ ꯌꯥꯝꯃꯤ ꯑꯗꯨꯕꯨ ꯍꯥꯎꯇꯦ ꯃꯊ‌ꯦꯜ ꯌꯥꯝꯃꯤ ꯍꯥꯎꯇ‌ꯦ ꯎꯝ
ꯌꯨꯝ ꯊꯣꯛꯑ ꯀꯔꯤ ꯀꯔꯤ ꯚꯥꯏꯒꯤ ꯀꯔꯤ ꯀꯔꯤ ꯄ꯭ꯂꯥꯟ ꯂꯩꯕꯅꯣ ꯌꯨꯝ ꯊ‌ꯣꯛꯄꯒꯤ ꯌꯨꯝ ꯊ‌ꯣꯛꯑꯒ ꯀꯩ ꯀꯩ ꯇꯧꯔꯨꯗ‌ꯣꯢꯅ‌ꯣ
ꯑꯁ ꯌꯨꯝ ꯊꯣꯛꯑꯒꯗꯤ ꯑꯈꯣꯢ ꯍꯨꯖꯤꯛꯁꯦ ꯎꯪ ꯌꯨꯝ ꯁꯥꯔꯤꯌꯦ ꯎꯝ ꯑ ꯑꯗꯨꯒꯤ ꯑꯗꯨꯝ ꯊꯕꯛ ꯈꯔ ꯇꯧ ꯇꯥꯔꯦ
ꯑꯣꯀꯦ
ꯑꯩꯁꯦ ꯂꯧ ꯈꯔ ꯀꯨꯝꯃꯨꯏꯒꯦ
ꯑꯣ ꯀꯩ ꯊꯥꯗꯣꯏꯅꯣ ꯑꯣ ꯐꯧ ꯑꯆꯥ
ꯑꯈꯣꯏ ꯂꯧ ꯎꯏ ꯑꯈꯣꯏ ꯂꯧ ꯐꯧ ꯑꯈꯣꯏꯗꯤ
ꯑꯣ ꯍꯨꯏ ꯍꯨꯖꯤꯛ ꯊꯥꯕ ꯃꯇꯝꯔꯣ
ꯍꯧꯖꯤꯛ ꯂꯧ ꯈꯣꯏꯕ ꯃꯇꯝꯅꯤ
ꯈ‌ꯣꯏꯕ ꯍꯥꯏꯗꯤ
ꯑꯩꯈꯣꯏ ꯀꯩꯅꯣ ꯇꯧꯕꯗꯣ
ꯑꯣ ꯂꯩꯕꯥꯛ ꯂꯩ ꯑꯣ ꯑꯣ ꯑꯣ ꯑꯣꯀꯦ ꯑꯗꯨ ꯇ꯭ꯔꯦꯛꯇꯔꯅ ꯇꯧꯗ꯭ꯔꯣ
ꯇ꯭ꯔꯦꯛꯇꯔꯅ ꯇꯧꯋꯦ ꯑꯗꯨꯒꯤ ꯁꯨꯝ ꯌꯦꯡꯖꯤꯟꯕ ꯑꯗꯒꯤ ꯅꯥꯄꯤ ꯀꯔꯤ ꯀꯔꯥ ꯂꯩꯕ ꯃꯈꯩ ꯂꯧꯊꯣꯛꯄ ꯈꯣꯇꯣꯛꯄ ꯑꯗꯒꯤ ꯂꯧꯔꯤ ꯁꯦꯝꯕ ꯃꯌꯥꯝ ꯑꯃ
ꯑꯣ ꯑꯣ ꯑꯣ ꯑꯣ
ꯑꯗꯒꯤ ꯑꯩꯈꯣꯏ
ꯂꯧꯗꯣ ꯂꯩꯕꯥꯛ ꯈꯔ ꯇꯧꯊꯣꯛꯑꯦꯕ ꯍꯟꯗꯛꯇꯣ ꯑ ꯈꯔ ꯀꯨꯠꯅꯕ ꯍꯥꯏꯅ ꯑ
ꯑꯗꯨꯒꯤ ꯍꯟꯗꯛꯇꯣ ꯊꯕꯛ ꯈꯔ ꯆꯤꯜꯂꯦ ꯑꯗꯩ ꯌꯨꯝ ꯆꯠꯂꯗꯤ ꯑꯗꯨꯅꯤ ꯂꯧꯔꯤ ꯌꯥꯟ ꯂꯧꯔꯤ ꯁꯦꯝꯕ ꯍꯣꯏ ꯂꯧꯔꯤ ꯁꯦꯝ ꯕ ꯑꯗꯩ ꯄꯤ ꯍꯤꯗꯥꯛ ꯀꯥꯞꯄ ꯑꯗꯨꯒꯨꯝꯕ ꯃꯌꯥꯝ ꯑꯃ
ꯑꯣ ꯑꯣ
ꯐꯧ ꯐꯧ ꯊꯥꯕ ꯈꯣꯠꯄꯗꯤ ꯑꯩꯈꯣꯏ ꯍꯩꯇꯦꯕ꯫ ꯐꯧ ꯍꯨꯟꯕ ꯈꯣꯠꯄ ꯊꯥꯕ ꯈꯣꯠꯄꯗꯤ ꯍꯩꯇꯦ ꯑꯩꯈꯣꯏꯗꯤ ꯑꯗꯨꯅ
ꯑꯗꯨꯝꯕ ꯂꯧꯔꯤ ꯁꯦꯝꯕꯒꯨꯝꯕ ꯅꯥꯄꯤ ꯈꯨꯨꯟꯗꯣꯛꯄꯒꯨꯝꯕ ꯑ
ꯍꯤꯗꯥꯛ ꯆꯥꯏꯕꯒꯨꯝꯕ ꯑꯗꯨꯝꯕꯗꯣ ꯍꯤꯗꯥꯛ ꯀꯥꯞꯄꯗ ꯑꯗꯨꯝ ꯏꯁꯤꯡ ꯆꯪꯉꯤꯗꯅ ꯏꯁꯤꯡ ꯍꯣꯟꯕ ꯈꯣꯠꯄꯗꯣ ꯑꯩꯅ ꯉꯝꯕ ꯍꯥꯏꯇꯥꯥꯔꯦ꯫
ꯀꯥꯞꯄꯖꯦ ꯊꯥꯔꯒ ꯀꯥꯞꯄ꯭ꯔꯣ꯫ ꯊꯥꯗ꯭ꯔꯤꯉꯩ ꯀꯥꯞꯄ꯭ꯔꯣ꯫
ꯊꯥꯔꯒ ꯀꯥꯞꯊꯣꯛꯑꯣ ꯊꯥꯔ ꯍꯥꯏꯗꯤ ꯀꯩꯅꯣ ꯇꯧꯕꯗꯣ ꯑ ꯁꯦ ꯍꯤꯗꯥꯛꯁꯦ ꯃꯈꯟ ꯃꯈꯟ ꯂꯩ꯫ ꯅꯥꯄꯤ ꯍꯤꯗꯥꯛ ꯑꯣꯏꯔꯒꯅ ꯅꯥꯄꯤꯖꯤ ꯑꯩꯈꯣꯏ ꯆꯣꯡꯈꯠꯂꯛ ꯇꯅꯕ ꯀꯥꯞ ꯀꯣ ꯅꯥꯄꯤꯍꯤꯗꯥꯛꯁꯤ ꯑꯗꯨꯝ ꯍꯧꯔꯀꯥꯟꯗ ꯀꯥꯞꯄꯦ ꯐꯧ ꯍꯧꯕ ꯍꯧꯕꯖꯦ ꯁꯤꯗ ꯅꯥꯄꯤꯖꯦ ꯃꯣꯏꯗꯤ ꯌꯥꯝ ꯀꯩꯅꯣꯖꯦ ꯀꯔꯝꯕ ꯅꯥꯄꯤꯅꯣ ꯍꯥꯏꯅ ꯃꯣꯏꯖꯦ ꯑꯗꯨꯝ
ꯃꯔꯥ ꯆꯦꯟ ꯆꯦꯟ ꯇꯥꯕ ꯀꯥꯡꯒꯨꯗꯨꯅꯦꯕ ꯎꯝ ꯀꯧꯈꯥꯒꯗꯣ ꯍꯪꯕ꯭ꯔꯥ
ꯀꯧꯈꯥ ꯀꯧꯈꯥ꯫
ꯑꯩ ꯃꯁꯛ ꯎꯔꯗꯤ ꯈꯪꯅꯤ꯫
ꯑꯈꯥꯕꯗꯣ ꯑꯃ ꯂꯩꯕꯥꯛ ꯃꯅꯨꯡꯗ ꯄꯥꯟꯕ꯫ ꯑꯈꯥꯕ ꯑꯃ ꯕꯣꯔꯥꯒ ꯆꯥꯕꯗꯣ꯫
ꯕꯣꯔꯥꯒ
ꯕꯣꯔꯥ ꯇꯧꯔꯒ ꯆꯥꯕꯗ ꯈꯪꯕ꯭ꯔꯥ ꯃꯁꯛ ꯑꯨꯔꯗꯤ ꯈꯪꯅꯤ ꯅꯪ꯫
ꯈꯪꯅꯤ꯫ ꯀꯧꯈꯥ ꯍꯥꯏꯕ꯫
ꯎꯝ ꯀꯧꯈꯥ ꯑꯗꯨꯝꯕꯗꯣ ꯌꯥꯝ ꯐꯧꯗ ꯌꯥꯝ ꯁꯣꯛꯑꯦꯕ
ꯑꯥ
ꯄꯥꯝꯕꯤꯗꯨꯣ ꯆꯥꯎ ꯆꯥꯎꯅ ꯄꯥꯝꯕꯅꯦ ꯃꯣꯏꯗꯤ
ꯎꯝ ꯎꯝ
ꯑꯗꯨꯒꯕ ꯑꯗꯨꯝꯕꯗꯣ ꯍꯥꯇꯦꯕ
ꯎꯝ
ꯃꯣꯏꯁꯦ ꯑꯗꯨꯝ ꯀꯩꯅꯣꯅꯤꯗ ꯃꯇꯝ ꯃꯇꯝꯗꯨꯒꯤ
ꯞꯣꯏ ꯎ ꯍꯤꯗꯥꯛ ꯀꯥꯞꯄ ꯑꯣꯏꯔ ꯍꯥꯔ ꯆꯥꯕ ꯑꯣꯏꯣꯏꯔꯦ ꯂꯧ ꯈꯣꯏꯔꯕ ꯃꯇꯨꯡ ꯃꯇꯨꯡꯏꯟꯅ ꯀꯔꯤ ꯇꯧꯅꯤ ꯍꯥꯏꯕ ꯃꯇꯝꯗ ꯑꯍꯥꯟꯕꯗ ꯇꯧꯕꯣꯏꯅꯤ ꯅꯥꯕꯤꯒꯨꯝꯕꯀꯣ ꯎꯝ
ꯍꯥꯏꯗꯤ ꯂꯧꯗꯨ ꯊꯥ ꯑꯍꯨꯝ ꯃꯔꯤ ꯀꯔꯦꯝ ꯆꯪꯅꯗꯥꯟ ꯂꯩꯔꯝꯅꯤꯅ
ꯅꯥꯄꯤꯗꯨ ꯃꯌꯥꯝ ꯍꯧꯔꯝꯃꯅꯤꯗꯅ
ꯑꯗꯩ ꯅꯥꯄꯤ ꯍꯧꯕ ꯍꯥꯏꯁꯦ ꯈꯣꯏꯗꯣꯛꯈ꯭ꯔꯁꯨ ꯅꯥꯄꯤ ꯍꯥꯏꯁꯤꯗꯤ ꯐꯨꯛꯇꯣꯛꯇꯕꯅꯤꯅꯤꯅ ꯑꯗꯨꯝ ꯍꯧꯔꯛꯀꯅꯤ ꯃꯌꯥꯝ ꯑꯃ
ꯎꯝ
ꯑꯗꯨꯅ ꯅꯥꯄꯤꯁꯤ ꯈꯨꯨꯟꯇꯣꯛ ꯈꯨꯨꯟꯗꯣꯛꯑ ꯂꯪꯊꯣꯛꯎ ꯂꯧ ꯈꯣꯏ ꯃꯇꯝꯁꯤꯗ
ꯂꯧ ꯈꯣꯂꯁꯤꯁꯨ ꯏꯁꯤꯡ ꯂꯩꯇꯗꯤ ꯊꯣꯛ ꯌꯥꯗꯦꯕ
ꯍꯥꯏꯗꯤ ꯏꯁꯤꯡ ꯈꯔ ꯂꯩꯔꯀꯥꯟꯗ ꯑꯃꯨꯛꯀꯣ ꯂꯧ ꯑꯅꯛꯇꯤ ꯈꯣꯏꯗꯣꯏꯅꯦ ꯑꯥꯕꯗ ꯈꯣꯏꯕꯁꯤꯅ ꯑꯃꯨꯛ ꯀꯩꯅꯣ ꯇꯧꯗꯣꯏꯕ ꯑꯩꯈꯣꯏꯒꯤ ꯂꯩꯕꯥꯛꯇꯣ ꯐꯨꯒꯠꯄꯗꯣ ꯑꯅꯤꯁꯨꯕ ꯈꯣꯏꯕꯁꯤꯅ ꯑꯃꯨꯛ ꯀꯩꯅꯣ ꯇꯧꯗꯦꯕ ꯂꯩꯕꯥꯛꯁꯤꯦ ꯄꯨꯡꯇꯣꯏ ꯇꯣꯏꯕꯩ ꯍꯥꯏꯇꯥꯔꯦ ꯑꯃ ꯏꯁꯤꯡ ꯊꯥꯖꯤꯜꯂꯅꯤꯗꯅ ꯏꯁꯤꯡ ꯊꯥꯖꯤꯜꯂꯀꯥꯟꯗ ꯈꯣꯏꯗꯣꯏꯅꯦꯕ ꯑꯗꯨꯗꯅ ꯑꯃꯛ
ꯑꯥ ꯑꯍꯥꯟꯕꯩꯗꯣ ꯏꯁꯤꯡ ꯌꯥꯎꯔꯤꯁꯨ ꯈꯣꯏꯕꯅꯦꯀꯣ ꯑꯗꯨꯝ
ꯍꯣꯏ ꯑꯍꯥꯟꯕꯗꯗꯤ ꯏꯁꯤꯡ ꯌꯥꯎꯗ꯭ꯔꯁꯨ ꯈꯣꯏꯗꯦ ꯑꯗꯨꯣꯏꯅꯦꯕ ꯑꯗꯨꯅ ꯑꯃꯨꯛ ꯅꯍꯥꯟ ꯃꯈꯩ ꯍꯥꯏꯗꯤ ꯑ ꯐꯧ ꯊꯥꯕ ꯂꯣꯏꯕꯒꯤ ꯃꯔꯥ ꯆꯦ ꯁꯤꯜꯂ ꯂꯩꯈ꯭ꯔꯦꯅ ꯂꯩꯕꯥꯛꯇꯣ
ꯎꯝ ꯎꯝ ꯎꯝ
ꯑꯗꯨꯒ ꯑꯃꯨꯛ ꯏꯁꯤꯡ ꯊꯥꯖꯤꯜꯂꯅꯤꯗꯅ ꯏꯁꯤꯡ ꯊꯥꯖꯤꯜꯂꯣꯏꯔꯀꯥꯟꯗꯅ ꯑꯃꯨꯛ ꯀꯩꯅꯣ ꯇꯧꯗꯣꯏꯕ ꯑꯃꯨꯛꯀ ꯈꯣꯏꯔꯅꯤ ꯑꯗꯨ ꯈꯣꯏꯗꯅ ꯍꯧꯖꯤꯛꯇꯤ ꯑꯗꯨꯗꯁꯨ ꯅꯥꯄꯤ ꯀꯔꯤ ꯀꯔꯥ ꯃꯌꯥꯝꯗꯣ ꯃꯔꯥ ꯇꯥꯜꯂꯦꯕ ꯃꯌꯥꯝꯗꯣ ꯄꯨꯂꯞ ꯂꯧ ꯊꯣꯛꯒ ꯁꯦꯝꯗꯣꯏꯕ ꯑꯗꯨꯗ ꯑꯃꯨꯛ ꯑꯗꯨ ꯂꯣꯏꯔꯒ ꯐꯧ ꯍꯨꯜꯂꯅꯤ ꯐꯧ ꯍꯨꯜ ꯂꯣꯏꯔ ꯐꯧ ꯐꯧ ꯆꯣꯡꯄ ꯍꯥꯏꯁꯦ ꯐꯧ ꯆꯣꯡꯕ ꯍꯧꯔꯛꯄꯁꯤꯗꯅ ꯑꯃꯨꯛ ꯐꯧ ꯁꯦꯝꯃꯅꯤ ꯆꯣꯡꯕ ꯍꯧꯔꯛꯄꯗ ꯑꯩꯈꯣꯏꯒꯤ ꯀꯨꯡꯅ ꯆꯣꯡꯕ ꯌꯥꯎꯔꯅꯤ ꯂꯟꯅ ꯆꯣꯡꯕ ꯃꯌꯥꯝ ꯌꯥꯎꯗ꯭ꯔꯣ ꯐꯧ ꯍꯨꯟꯕ ꯍꯥꯏꯁꯤꯗꯤ ꯈꯪꯗꯕꯅꯤꯅ ꯁꯨꯝ ꯕꯗ
ꯖꯒꯥ ꯑꯃꯗꯅ ꯃꯌꯥꯝ ꯍꯣꯡꯕ ꯌꯥꯏ ꯖꯒꯥ ꯑꯃꯗꯅ ꯈꯔ ꯂꯟꯅ ꯍꯧꯔꯝꯕꯕ ꯌꯥꯏ ꯑꯗꯨꯃꯥꯏꯅ ꯇꯧꯕ ꯑꯗꯨꯏ ꯂꯧꯕ ꯂꯧ
ꯁꯦꯝꯗꯣꯏꯅꯦꯕ ꯑꯗꯨꯏꯗꯨꯅ ꯑꯃꯨꯛ ꯍꯥꯏꯗꯤ ꯑꯍꯣ ꯑꯍꯣꯕ ꯖꯒꯥꯗꯨꯗ ꯃꯦꯟꯁꯤꯟꯗꯣꯏꯕ
ꯑꯥ ꯃꯥꯏꯅ ꯇꯧꯔ ꯁꯦꯝꯃ ꯑꯗꯨ ꯐꯧꯥꯠꯂꯀꯥꯟꯗ ꯐꯧ ꯑꯃ ꯍꯧꯔꯀꯥꯟꯁꯤꯗ ꯑꯃꯨꯛ ꯍꯥꯏꯗꯤ ꯋꯥꯡꯉꯀꯥꯟꯁꯦ ꯅꯥꯕꯤ ꯑꯃ ꯍꯧꯔꯗꯅꯦꯕ ꯑꯗꯨꯅ ꯑꯃꯛ ꯅꯥꯕꯤ ꯍꯤꯗꯥꯛ ꯑꯃꯨꯛ ꯍꯥꯄ ꯑꯆꯥ ꯅꯥꯄꯤ ꯍꯤꯗꯥꯛ ꯀꯥꯞꯕ ꯀꯥꯞꯄ ꯅꯥꯄꯤꯗꯛ ꯈꯨꯗꯣꯛꯕ ꯅꯥꯄꯤꯗ ꯀꯥꯗ ꯏꯦ ꯅꯥꯄꯤ ꯁꯤꯔꯅꯦꯔ ꯑꯥ ꯑꯣ
ꯄ꯭ꯔꯣꯁꯦꯁꯁꯦ ꯑꯗꯨꯝ ꯌꯥꯝꯕꯅꯤꯗ ꯑꯩ ꯑꯗꯨꯝ ꯌꯥꯝ ꯑꯩꯗꯤ ꯌꯥꯝ ꯀꯟꯅ ꯈꯪꯗꯦ ꯍꯥꯏꯗꯤ ꯑꯩꯒꯤ ꯂꯧꯁꯨ ꯌꯥꯝ ꯀꯟꯅ ꯆꯠꯇꯦꯕ
ꯀꯩꯗ
ꯑꯩꯅ ꯆꯠꯂꯤꯁꯦ ꯍꯧꯖꯤꯛꯀꯤ ꯅꯥꯄꯤ ꯈꯨꯨꯟꯗꯣꯛꯄꯒꯨꯝꯕ ꯑꯗꯩ ꯂꯧꯔꯤ ꯁꯦꯝꯕꯗꯣ ꯂꯧꯔꯤ ꯏꯁꯀ꯭ꯋꯥꯔ ꯏꯁꯀ꯭ꯋꯥꯔ ꯀꯩꯅꯣ ꯁꯦꯝꯕꯗꯣ ꯑꯗꯨꯝꯕ ꯁꯦꯝꯕꯗ ꯈꯔ ꯆꯠꯂꯤ ꯂꯩꯕꯥꯛ ꯊꯣꯟꯒꯠ ꯊꯣꯛ ꯇꯣꯏꯅꯦꯕ ꯑꯗꯨꯝꯕꯗꯨꯁꯨ ꯑꯝ ꯍꯥꯏꯗꯤ ꯏꯟꯖꯤꯟꯅ
ꯇꯦꯛꯇꯔꯅ ꯈꯣꯏꯕꯗ ꯑꯗꯨꯝ ꯂꯧꯔꯤꯁꯤ ꯌꯥꯎꯈꯤꯅꯦꯕ ꯈꯔ ꯈꯔ ꯑꯗꯨꯝ ꯈꯣꯠ ꯈꯣꯠ ꯇꯧꯔ ꯍꯥꯏꯗꯤ ꯇ꯭ꯔꯦꯛꯇꯔ ꯆꯪꯕꯒꯤ ꯇꯦꯛꯇꯔ ꯊꯖꯤꯜꯂꯛꯄꯒꯤ ꯂꯩꯕꯥꯛ ꯀꯥꯏꯔꯣꯏꯗ꯭ꯔꯣ ꯍꯣꯏ ꯈꯣꯠꯄ ꯑ ꯊꯖꯤꯟ ꯊꯥꯖꯤꯟꯕꯗꯤ ꯆꯦꯟꯕ ꯈꯣꯠꯄ ꯑꯗꯨꯌꯥꯝ ꯑꯃ ꯎꯝ ꯌꯥꯝ ꯄ꯭ꯔꯣꯁꯦꯁꯁꯨ ꯌꯥꯔꯗꯕ ꯍꯣꯏ ꯂꯧ ꯎꯕꯗꯤ ꯄ꯭ꯔꯣꯠꯁꯦꯁ ꯌꯥꯒꯦꯗꯕ ꯁꯥ
ꯊꯥ ꯀꯌꯥꯅꯣ ꯖꯨꯂꯥꯏ ꯑꯥꯒꯁꯁꯤꯗꯤ ꯖꯨꯂꯥꯏ ꯑꯥꯒꯁ ꯊꯥ ꯃꯔꯤꯒꯨꯝꯕ ꯍꯥꯏꯇꯥꯔꯦ ꯊꯥ ꯃꯔꯤꯒꯨꯝꯕꯗꯤ ꯆꯪꯉꯦ ꯄ꯭ꯔꯣꯁꯦꯁꯁꯦ ꯄꯨꯂꯞ ꯂꯣꯏꯕꯗ
ꯑꯗꯨꯒ ꯂꯧ ꯂꯧꯗꯣ
ꯂꯧ ꯌꯩꯕ
ꯌꯩꯕꯒꯨꯝꯕꯗꯤ
ꯀꯜꯇꯤꯚꯦꯠ ꯇꯧꯗꯣꯏꯔꯣ ꯑꯗꯨ ꯑꯗꯨꯝ ꯀꯥꯟꯗꯅ ꯑꯗꯨꯅ ꯑꯃꯨꯛ ꯑꯣꯛꯇꯣꯕꯔ ꯅꯕꯦꯝꯕꯔ ꯑꯌꯥꯝꯕꯅ ꯑꯣꯛꯇꯣꯕꯔꯗ
ꯗꯕꯜ ꯀ꯭ꯔꯣꯞꯄꯤꯡ ꯇꯧꯕ ꯃꯈꯩꯗꯤ
ꯍꯧꯖꯤꯛ ꯂꯣꯛꯅꯔꯝꯕꯅꯦꯕ ꯂꯣꯛ ꯍꯧꯖꯤꯚꯦ ꯇꯧꯅꯦꯕ
ꯑ ꯀꯩꯅꯣ ꯇꯧꯔꯝꯕꯅꯦ ꯑꯗꯣ ꯗꯕꯜ ꯀ꯭ꯔꯣꯄꯤꯡ ꯅꯠꯇ ꯑꯩꯈꯣꯏꯗꯤ ꯗꯕꯜ ꯀ꯭ꯔꯣꯞꯄꯤꯡ ꯅꯠꯇꯦꯕ ꯑꯩꯈꯣꯏꯗꯤ ꯁꯤꯡꯒꯜ ꯀ꯭ꯔꯣꯄꯤꯡꯅꯦꯕ ꯁꯤꯡꯒꯜ ꯀ꯭ꯔꯣꯄꯤꯡꯁꯤ ꯂꯣꯏꯔꯀꯥꯟꯗ ꯍꯪꯒꯥꯒꯨꯝꯕꯥ ꯀꯩꯒꯨꯝꯕꯥ ꯑꯗꯨꯝ ꯊꯥꯕꯩ ꯋꯥꯅꯤ ꯇꯣꯉꯥꯟꯅ
ꯍꯒꯥꯝ ꯊꯥꯗꯣꯏꯁꯤꯅ ꯂꯧ ꯌꯩ ꯑꯣꯏꯒꯅꯤꯅ
ꯐꯧ ꯂꯧꯈ꯭ꯔ ꯃꯇꯨꯡꯁꯤꯗ ꯀꯩꯅꯣ ꯂꯩꯍꯧꯗ꯭ꯔꯣ ꯆꯔꯨ ꯂꯩꯍꯧꯗ꯭ꯔꯣ ꯐꯧꯒꯤ ꯆꯨꯔꯨꯁꯦ ꯆꯥꯏꯈꯥꯏꯔꯅꯤ ꯂꯧꯁꯦ ꯂꯧꯕꯛ ꯁꯤꯗ ꯄꯨꯂꯞ ꯆꯥꯏꯈꯥꯏꯔꯅꯤ, ꯆꯥꯏꯈꯥꯏꯔ ꯆꯥꯏꯈꯥꯏꯔꯒ ꯃꯩ꯫ ꯊꯥꯗꯣꯛꯑꯅꯤꯗꯅ ꯃꯩ ꯊꯥꯗꯣꯛ ꯂꯣꯏꯔꯀꯥꯟꯗ ꯍꯪꯒꯥꯝ ꯃꯥꯔꯨ ꯑꯃꯨꯛ ꯍꯨꯟꯗꯣꯏꯕ꯫
ꯑꯠꯁꯥ꯫
ꯍꯪꯒꯥꯝ ꯃꯔꯨ ꯍꯨꯜꯂꯥ ꯍꯪꯒꯥꯝ ꯑꯃꯨꯛ ꯂꯣꯛꯑꯅꯤ ꯍꯪꯒꯥꯝ ꯂꯣꯛꯄꯁꯤꯗꯅ
ꯍꯪꯒꯥꯝ ꯂꯣꯛꯄꯁꯤꯗꯤ ꯑꯥ ꯃꯥꯔꯆ ꯑꯦꯄ꯭ꯔꯤ ꯁ꯭ꯋꯥꯏꯗ ꯂꯣꯏꯔꯅꯦꯕ ꯑꯥꯎ꯫
ꯑꯗꯨꯏ ꯃꯇꯨꯡꯗ ꯑꯃꯨꯛ ꯍꯧꯖꯤꯛꯀꯤ ꯐꯧ ꯊꯥꯕꯗꯨ ꯑꯃꯨꯛ ꯇꯧꯗꯧꯕ꯫ ꯐꯧ ꯊꯥꯕꯗꯨꯅ ꯃꯦꯟꯂꯤ ꯅꯤ ꯑꯌꯥꯝꯕꯅ ꯂꯣꯏꯅꯔꯤꯖꯦ ꯑꯣꯛꯇꯣꯕꯔ ꯅꯕꯦꯝꯕꯔ ꯅꯕꯦꯝꯕꯔꯒꯤ ꯁꯦꯀꯦꯟ ꯋꯤꯛ ꯁꯨꯝ ꯀꯥꯟꯗꯗꯤ ꯂꯣꯏꯔꯛꯑꯅꯤ ꯑꯌꯥꯝꯕ꯫
ꯑꯥꯑꯥ꯫
ꯑꯣꯛꯇꯣꯕꯔ ꯍꯥꯏꯗꯤ ꯊꯥ ꯑꯣꯛꯇꯣꯕꯔꯗꯒꯤ ꯅꯕꯦꯝꯕꯔꯕꯧꯖꯤꯗ ꯑꯗꯨꯝ ꯂꯣꯏꯅꯒ꯭ꯔꯅꯤꯕ ꯂꯧ ꯌꯩꯕ ꯈꯣꯠꯄ꯫ ꯑꯗꯩ ꯑꯗꯨꯝ ꯄꯣꯊꯥ ꯂꯩꯅꯒ꯭ꯔꯅꯤ ꯂꯧꯒꯤ ꯃꯊꯧ ꯇꯧꯔꯔꯣꯏ꯫ ꯗꯤꯁꯦꯝꯕꯔ ꯖꯅꯋꯥꯔꯤ ꯐꯦꯕꯋꯥꯔꯤ ꯃꯥꯔꯁ ꯑꯦꯄ꯭ꯔꯤꯜ ꯑꯦꯄ꯭ꯔꯤꯜ ꯊꯥ ꯃꯔꯤ ꯃꯉꯥꯖꯦ ꯁꯤꯃꯨꯛ ꯒꯦꯞ ꯂꯩꯗꯣꯏꯕ꯫ ꯃꯦ ꯖꯨꯟ ꯁ꯭ꯋꯥꯏꯗꯩ ꯑꯃꯨꯛ ꯉꯥꯁꯥꯏꯒꯤ ꯇ꯭ꯔꯦꯛꯇꯔꯅ ꯂꯧ ꯈꯣꯏꯕꯗꯣ ꯑꯗꯨ ꯑꯃꯨꯛ ꯍꯧꯔꯛ ꯑꯅꯤ ꯃꯔꯝꯗꯤ ꯁꯨꯝ ꯀꯟꯗ ꯅꯣꯡ ꯇꯥꯕ ꯍꯧꯔꯛ ꯑꯅꯤꯕꯅꯤ꯫
ꯍꯣꯏ
ꯖꯨꯟ ꯖꯨꯂꯥꯏꯗꯤ ꯅꯣꯡ ꯇꯥꯔꯛꯑꯗꯔꯣ ꯑꯗꯨꯝ ꯅꯣꯡ ꯇꯥ ꯍꯧꯔꯛꯑꯅꯤꯕ꯫
ꯍꯣꯏ ꯚꯥꯏ ꯃꯇꯝ ꯃꯥꯜꯂꯦ ꯑꯩꯈꯣꯏ ꯑꯄꯤꯒꯤ ꯑꯣꯀꯦ ꯕ꯭ꯔꯗꯔ ꯑꯣꯀꯦ